ꯍꯂꯣ ꯇꯥꯏꯀꯣ
ꯇꯥꯏꯇꯔ
ꯑ ꯑꯗꯨꯅ
ꯑꯩꯩꯔꯣ
ꯑꯥ
ꯑꯩ ꯏꯔꯨꯖꯕ ꯂꯣꯏꯕꯗ ꯉꯥꯏꯔꯤ ꯆꯃ ꯂꯩꯔꯃꯤꯅꯣꯅ
ꯑꯩꯁꯨ ꯑꯗꯨꯝ ꯐꯝꯌꯦ ꯆꯥꯛ ꯊꯛꯄ ꯂꯣꯏꯔꯒ ꯐꯝꯌꯦ ꯁꯤꯗ ꯀꯩ ꯍꯣꯠꯅꯕ ꯍꯥꯏꯕꯕꯨ ꯀꯩꯝꯇ ꯍꯣꯠꯅꯖꯔꯛꯑꯁꯤ ꯑꯛꯇ ꯑꯗꯨꯝ ꯔꯦꯁꯇꯨꯔꯦꯟ ꯔꯦꯁꯇꯨꯔꯦꯟ ꯃꯆꯥꯗ ꯊꯕꯛ ꯇꯧꯔꯤꯌꯦ
ꯑꯣ ꯍꯅꯣ ꯑꯅꯧ ꯄꯩꯁꯥ ꯇꯥꯡꯕꯗꯤ ꯐꯩ
ꯄꯩꯁꯥ ꯇꯥꯟꯗ꯭ꯔꯗꯤ ꯎꯄꯥꯏ ꯂꯩꯇ꯭ꯔꯦꯅꯦ ꯎꯝ ꯄꯩꯁꯥ ꯂꯩꯇ꯭ꯔꯗꯤ ꯌꯥꯗ꯭ꯔꯦ
ꯃꯥꯅꯦ ꯃꯥꯅꯦ ꯆꯨꯝꯃꯦ
ꯆꯥꯕ ꯊꯛꯅꯤꯡꯕ ꯑꯣꯔꯗꯔꯁꯨ ꯄꯩꯁꯥ ꯌꯥꯎꯗ꯭ꯔꯗꯤ ꯌꯥꯗ꯭ꯔꯦꯗꯣ
ꯃꯥꯅꯦ ꯃꯥꯅꯦ ꯑꯇꯩꯗꯤ ꯀꯥꯏ ꯑꯇꯩꯗꯤ ꯀꯩꯗꯧꯔꯦ
ꯑꯇꯩ ꯍꯥꯏꯗꯤ ꯑꯁꯤꯗꯔꯣ ꯑꯥ ꯊꯕꯛ ꯇꯧꯔꯦ ꯑꯥ ꯂꯥꯏꯔꯤꯛ ꯇꯝꯕ ꯈꯣꯠꯄ ꯇꯧꯗꯦ ꯀꯨꯏꯔꯦ ꯑꯥꯎ ꯇꯣꯏꯑꯦ ꯀꯨꯏꯔꯦ ꯌꯥꯝ ꯀꯨꯏꯔꯦ
ꯎꯝ ꯀꯌꯥꯃꯨꯛ ꯇꯝꯃꯒ ꯇꯣꯛꯑꯒꯦ
ꯑ ꯀ ꯀ꯭ꯂꯥꯁ ꯇꯦꯟ ꯀꯥꯛ ꯇꯅꯦ ꯀ ꯀ꯭ꯂꯥꯁ ꯇꯦꯟꯟ ꯄꯥꯁ ꯇꯧꯔꯒ ꯇꯣꯛꯈ꯭ꯔꯦ ꯑꯗꯨꯝ
ꯍ ꯇꯥꯏ
ꯌꯥꯝ ꯀꯣꯏꯁꯨꯦꯍ ꯆꯍꯤ ꯆꯍꯤ ꯆꯍꯤ ꯀꯌꯥ ꯆꯍꯤ ꯇꯔꯥ ꯁꯨꯗꯧꯔꯦ
ꯎꯝ ꯑꯗꯨ ꯑꯗꯨꯗꯤ ꯍꯅꯨꯔꯦꯅꯦ
ꯍꯟꯅꯨꯔꯦ ꯌꯥꯝ ꯍꯟꯅꯨꯕꯤ ꯑꯣꯏ ꯍꯅꯨꯕꯤ ꯑꯣꯏ ꯍꯅꯣꯔꯦ ꯍꯅꯣꯔꯦ
ꯅꯣꯡ ꯋꯦꯗꯔ ꯀꯃꯥꯏꯅ ꯇꯧꯒꯦ ꯅꯣꯏꯔꯣꯝꯗ
ꯑꯩꯈꯣꯏ ꯋꯦꯗꯔꯗꯤ ꯑꯗꯨꯝ ꯅꯨꯡꯉꯥꯏꯌꯦꯗ ꯌꯥꯝ ꯏꯪꯉꯦ ꯅꯣꯡꯁꯨ ꯆꯨꯗꯦ ꯍꯧꯖꯤꯛ ꯑ
ꯅꯨꯡꯁꯥ ꯁꯕ꯭ꯔꯣ ꯅꯣꯡ ꯃꯥꯡꯕ꯭ꯔꯣ
ꯅꯨꯡꯁꯥ ꯁꯥꯗꯦ ꯍꯧꯖꯤꯛ ꯑꯗꯨꯝ ꯅꯨꯡꯉꯥꯏꯌꯦ ꯋꯦꯗꯔꯁꯤ ꯌꯥꯝ ꯅꯨꯡꯉꯥꯏꯗ ꯁꯤꯗ ꯅꯨꯡꯁꯥ ꯌꯥꯝꯁꯥ
ꯎꯝ
ꯑꯗꯨꯅ ꯍꯧꯖꯤꯛ ꯍꯧꯖꯤꯛ ꯅꯨꯡꯁꯥ ꯁꯥ ꯑꯣꯔ ꯕꯣꯜ ꯌꯦꯡꯗꯦꯗ ꯕꯣꯜ ꯌꯦꯡꯕ ꯃꯇꯝꯒ ꯂꯩꯇꯦꯗ ꯂꯩꯔꯁꯨ ꯌꯦꯡꯕ ꯌꯦꯡꯅꯤꯡꯕ ꯐꯥꯎꯗꯦ
ꯑꯣ ꯊꯕꯛ ꯁꯤꯤꯟꯃꯟꯗꯅꯀꯣ ꯅꯠꯇ꯭ꯔꯣ
ꯊꯕꯛꯁꯨ ꯆꯤꯜꯂꯤ ꯑꯗꯨꯕꯨ ꯃꯇꯝ ꯂꯩꯔꯁꯨ ꯌꯦꯡꯅꯤꯡꯕ ꯐꯥꯎꯗꯦꯗ ꯃ ꯋꯥ ꯀ ꯌꯥꯗ ꯍꯥ ꯑꯍꯥꯟ ꯃ ꯀꯗꯠꯇ ꯍ ꯂꯪ
ꯅꯥꯟꯦ ꯑꯃꯒ
ꯑꯗꯣ ꯑꯉꯥꯡ ꯑꯣꯏꯔꯤꯉꯩꯗꯒꯤ ꯑꯗꯨꯝ ꯕꯧ ꯌꯦꯡꯒꯦ ꯑꯩ
ꯍꯧꯖꯤꯛꯇꯤ ꯑꯍꯟ ꯑꯣꯏꯔꯕꯅꯤꯅ
ꯥꯏꯗꯦ
ꯑꯍꯟ ꯑꯣꯏꯔꯕꯅꯤꯅ ꯑꯗꯨꯒꯨꯝꯕ ꯏꯟꯇ꯭ꯔꯦꯁ ꯂꯩꯇ꯭ꯔꯦꯕ
ꯑꯩꯒꯤ ꯏꯟꯇꯔꯦꯁꯁꯦ ꯅꯍꯥꯟꯅ ꯑꯗꯨꯝ ꯂꯩꯇꯦ ꯑꯩꯅ ꯗꯥꯏꯔꯤꯁꯦ ꯗ꯭ꯔꯃꯥ ꯌꯦꯡꯕ ꯈꯛꯇꯅꯦ
ꯑꯣ
ꯑꯉꯥꯡ ꯑꯣꯏꯔꯤꯉꯩꯗꯒꯤ ꯗ꯭ꯔꯃꯥ ꯑꯗꯨꯝ ꯌꯦꯡꯉ ꯂꯥꯛꯄꯅꯤꯅ ꯐ꯭ꯔꯤ ꯂꯩꯔꯗꯤ ꯑꯗꯨꯝ ꯗ꯭ꯔꯃꯥ ꯌꯦꯡꯉꯦ
ꯑꯗꯨꯗꯤ ꯅꯪ ꯗ꯭ꯔꯃꯥ ꯍꯩꯔꯝꯒꯅꯤ
ꯍ ꯍꯥꯏ ꯎꯝ ꯗ꯭ꯔꯃꯥ ꯍꯩꯕ ꯍꯥꯏꯕꯕꯨ ꯑꯗꯨꯝ ꯌꯦꯡꯉꯦ ꯍꯩꯕ꯭ꯔꯥ ꯍꯩꯇꯕ꯭ꯔꯥꯗꯤ ꯈꯪꯗꯦ
ꯍꯩꯔꯝꯅꯤ ꯅꯪ ꯀꯥꯞꯁꯟꯅꯕ ꯅꯣꯛꯁꯟꯅꯕ ꯈꯔ ꯈꯔ ꯍꯦꯟꯒꯅꯤ
ꯀꯥꯞꯁꯤꯟꯅꯕꯗꯤ ꯍꯩꯇꯦꯍꯦ ꯀꯥꯏꯗꯒꯤ꯫
ꯎꯝ꯫
ꯅꯣꯛꯁꯤꯟꯅꯕꯗꯤ ꯈꯪꯉꯦ ꯍꯩꯌꯦ꯫
ꯀꯞꯁꯤꯟꯅꯕꯗꯤ ꯍꯩꯇꯦꯕ꯫
ꯑꯥ ꯀꯞꯁꯤꯟꯅꯕ ꯍꯩꯇꯦ꯫ ꯑꯋꯣꯏꯕ ꯑꯣꯏꯅ ꯀꯞꯂꯦ ꯑꯩ ꯀꯞꯄꯦ ꯑꯩꯗꯤ ꯀꯞꯁꯤꯟꯅꯗꯤ꯫ ꯅꯪꯗꯤ ꯕꯣꯔ ꯌꯦꯡꯉꯝꯃꯅꯤꯅꯦ꯫
ꯎꯝ ꯑꯩꯁꯨ ꯕꯣꯜ ꯌꯥꯝ ꯄꯛ ꯌꯦꯡꯗꯦꯗ ꯑꯩꯅ ꯄꯥꯝꯕ ꯂꯝ ꯈꯛꯇ ꯌꯦꯡꯉꯦ ꯄꯩꯁꯥ ꯊꯥꯕ ꯀꯥꯟꯗ ꯌꯦꯡꯕ ꯌꯥꯎꯋꯤ ꯑꯩꯇꯩꯗꯤ ꯌꯦꯡꯗꯦꯅ ꯅꯪ ꯕꯣꯜꯒ ꯄꯩꯁꯥꯒ ꯊꯥꯗ꯭ꯔꯣ
ꯊꯗ ꯑꯩꯈꯣꯏꯗꯤ
ꯍꯥꯔꯅꯗ ꯃꯥꯥꯡꯃꯅꯤꯃ
ꯀꯥꯏ ꯑ ꯀꯥꯏꯗꯒꯤ
ꯑꯃ
ꯄꯩꯁꯥ ꯂꯩꯇ꯭ꯔꯀꯥꯟꯁꯤꯗ ꯕꯣꯜꯗ ꯑꯃꯨꯛ ꯄꯩꯁꯥ ꯃꯥꯡꯗꯣꯏꯔꯅꯦꯍꯦ
ꯌꯦꯡꯗꯕꯅꯤꯅ ꯁꯤꯗ ꯀꯩꯅꯣ ꯌꯦꯡ ꯌꯦꯡ ꯒ꯭ꯔꯨꯞꯇ ꯌꯦꯡꯉꯗꯤ꯫ ꯊꯥꯔꯝꯕꯁꯨ ꯌꯥꯏ ꯑꯗꯨꯕꯨ ꯑꯁꯤꯗ ꯊꯕꯛ ꯇꯥꯏꯃꯤꯡ ꯆꯥꯗꯦꯕ꯫
ꯑꯥ꯫
ꯇꯥꯏꯃꯤꯡ ꯆꯥꯗꯕꯒꯤ ꯃꯇꯝ ꯂꯩꯇꯦ꯫ ꯍꯥꯏꯗꯤ ꯑꯩꯈꯣꯏꯁꯦ꯫ ꯕꯔꯣ ꯇꯨꯋꯦꯜꯐꯇꯒꯤ ꯇꯨꯋꯦꯜꯐ ꯐꯥꯎꯗ ꯄꯨꯡ ꯋꯥꯟ꯫
ꯀꯩꯕ ꯇꯨꯌꯦꯜꯐ ꯇꯥꯒꯤ ꯇꯨꯌꯦꯜꯐ ꯐꯥꯎ꯫
ꯍ꯫ ꯇꯨꯌꯦꯜꯐꯇꯒꯤ ꯍꯥꯏꯕꯕꯨ ꯑꯩꯈꯣꯏꯁꯤ ꯄꯨꯡ ꯑꯃ ꯇꯥꯗ꯭ꯔꯤꯉꯩꯗ ꯊꯕꯛ ꯃꯐꯝꯗ ꯌꯧꯔꯛꯑꯗꯤ ꯌꯥꯔꯦ꯫ ꯊꯕꯛ ꯄꯨꯡ ꯑꯃꯗꯒꯤ ꯄꯨꯡ ꯕꯥꯔꯣ ꯐꯥꯎꯕ꯫
ꯄꯨꯡ ꯕꯥꯔꯣ ꯍꯥꯏꯁꯦ ꯅꯨꯡꯊꯤꯟꯒꯤ ꯅꯠꯇ꯭ꯔꯣ꯫
ꯅꯨꯡꯊꯤꯟꯒꯤ ꯄꯨꯡ ꯕꯥꯔꯣꯗꯒꯤ ꯍꯥ꯫ ꯅꯨꯡꯗꯥꯡꯗ ꯅꯨꯡꯗꯥꯡ ꯄꯨꯡ ꯑꯥ ꯑꯍꯤꯡ ꯑꯍꯤꯡꯒꯤ ꯕꯥꯔꯣ ꯐꯥꯎꯕ ꯑꯥ꯫
ꯎꯝ꯫
ꯒꯤ ꯇꯥꯏꯃꯤꯡꯁꯦ ꯆꯥꯗꯕ ꯑꯗꯨꯒ ꯔꯨꯝ ꯔꯨꯝꯗ ꯂꯥꯛꯑꯒꯅ ꯅꯦꯠꯋꯥꯛ ꯅꯨꯡꯉꯥꯏꯇꯕ꯫
ꯎꯝ꯫ ꯑꯇꯩꯗꯤ ꯌꯥꯝ ꯍꯪꯉꯔꯣꯏꯒꯦ ꯅꯪ ꯅꯪꯒꯤ ꯊꯕꯛꯇꯣ ꯑꯩ ꯒꯌ꯭ꯥꯟꯃꯦꯟ ꯇꯥ꯫
ꯑꯩꯒꯤ ꯊꯕꯛꯁꯦ꯫ ꯁꯦ ꯃꯄꯥꯟꯗ ꯂꯩꯕꯅꯤꯅ ꯇꯥꯏꯃꯤꯡꯁꯦ ꯑꯗꯨꯃꯥꯏꯅ ꯇꯧꯋꯦ ꯔꯦꯁꯇꯨꯔꯦꯟꯗꯅꯤꯅ꯫
ꯑꯣ ꯃꯄꯥꯟ ꯂꯩꯔꯦꯔꯣ ꯅꯪ ꯎꯝ꯫ ꯑꯣ ꯑꯗꯨꯒꯤ ꯑꯗꯨ ꯑꯗꯨ ꯑꯗꯨꯕꯨꯗꯤ ꯈꯪꯉꯤꯗ꯫
ꯎꯝ ꯎꯝ꯫
ꯍꯈꯣꯏ ꯏꯌꯥꯝꯕ ꯑꯃꯁꯨ ꯃꯄꯥꯜ ꯂꯩꯔꯤꯕ꯫
ꯑꯣ꯫
ꯑꯩ ꯅꯪ꯫
ꯎꯝ ꯑꯣ꯫ ꯑꯗꯨꯅꯦ꯫ ꯇꯥꯏꯃꯤꯡ ꯆꯥꯕꯅ ꯌꯨꯝꯗ ꯂꯩꯕ ꯌꯨꯝꯒꯤ ꯃꯤꯁꯤꯡꯁ꯫ ꯁꯤꯒ ꯋꯥꯔꯤ ꯁꯥꯕ ꯃꯇꯝꯁꯨ ꯐꯪꯉꯦꯕ꯫
ꯎꯝ꯫
ꯎꯝ꯫ ꯍꯧꯖꯤꯛꯁꯨ ꯈꯔ ꯍꯥꯡꯕ ꯈꯔ ꯍꯥꯡꯕꯒꯤ ꯆꯥꯟꯁꯁꯦ ꯂꯧꯔꯒ ꯀꯣꯜ ꯇꯧꯔꯛꯏꯅꯦ꯫
ꯑꯁ ꯑꯗꯨ ꯅ ꯌꯥꯝ ꯄꯪꯉꯦꯍꯦ ꯑꯗꯨꯗꯤ꯫
ꯀꯩꯒꯤ꯫
ꯄꯪꯉꯤꯦ ꯅꯪ ꯌꯥꯝꯅ
ꯗꯤ ꯑꯗꯨꯗ ꯑꯗꯨ ꯊꯕꯛ ꯇꯧꯋꯔꯤ ꯏꯟꯀꯝ ꯂꯥꯛꯑꯅꯤ ꯁꯦꯁ ꯁꯤꯗꯒꯤꯁꯨ ꯑꯃꯨꯛ ꯂꯥꯛꯅꯕ ꯁꯤꯜꯂꯤꯁꯦ ꯐꯪꯉꯦ ꯍꯥꯏꯕꯅꯤꯗ
ꯍ ꯍ
ꯄꯥꯏꯇꯣ ꯄꯥꯏꯇꯣ
ꯎꯄꯥꯏ ꯂꯩꯇꯦꯅ ꯑꯦꯛꯁꯇ꯭ꯔꯥ ꯆꯩꯌꯦꯅꯦ ꯑꯦꯛꯁꯇ꯭ꯔꯥ ꯄꯥꯝꯃꯦ ꯍꯥꯏꯕ꯫ ꯎꯝ꯫
ꯀꯩꯖꯡ ꯆꯥꯔꯒꯦ꯫
ꯑꯩ ꯆꯥꯛ ꯑꯩ ꯉꯁꯤꯁꯦ ꯆꯤꯛꯀꯟ ꯕꯔꯕꯤꯀ꯭ꯌꯨꯨ ꯆꯤꯛꯀꯟꯒ ꯔꯣꯇꯤ ꯆꯥꯏ꯫ ꯃꯣꯏ ꯏꯁꯇꯥꯐꯀꯤ ꯑꯥ ꯑꯍꯥꯎꯕꯅꯤ꯫ ꯏꯁꯇꯥꯞꯀꯤ ꯊꯣꯡꯕꯗꯣ ꯄꯥꯝꯗꯕ ꯑꯗꯨꯒꯤ ꯑꯣꯔꯗꯔ ꯇꯧꯔꯒ ꯆꯥꯔꯦ ꯑꯣꯔꯗꯔ ꯇꯧꯔꯒ꯫
ꯆꯥꯎ ꯆꯥꯎ꯫
ꯅꯣꯏꯗꯤ ꯀꯩꯀꯩ ꯏꯟꯁꯥꯡ ꯆꯥꯟꯅꯒꯦ ꯍꯟꯗꯛ ꯍꯟꯗꯛꯁꯦ ꯁꯤꯖꯟꯒꯤ꯫
ꯑꯩ ꯍꯇꯛꯁꯦ ꯉꯁꯤꯕꯨꯗꯤ ꯉꯍꯩ ꯆꯥꯏ ꯑꯩꯈꯣꯏ ꯏꯃ ꯅꯥꯕꯒꯤ ꯒꯤ ꯏꯟꯖꯥꯡ ꯑꯍꯥꯎꯕ ꯆꯥ ꯌꯥꯗ꯭ꯔꯦ
ꯑ
ꯇꯨꯝꯕꯒ ꯆꯥꯕ ꯇꯧꯔꯦ ꯋꯥꯔꯦ ꯄꯨꯁꯤ
ꯇꯨꯝꯃꯒ ꯆꯥꯕꯁꯤꯦ ꯅꯨꯡꯉꯥꯏꯌꯦꯅꯍꯦ ꯑꯁꯨꯃꯗꯤ ꯑꯗꯨꯝ ꯇꯝ ꯇꯝꯕꯠ ꯆꯥꯕꯒꯩꯁꯦ ꯕꯣꯔꯤꯡꯁꯨ ꯆꯨꯕꯅꯦ ꯀꯔꯤꯁꯨ ꯇꯧꯅꯤꯡꯉꯥꯏ ꯂꯩꯗ꯭ꯔꯗꯤ
ꯑꯗꯨꯅꯦ ꯑꯗꯨꯒꯤꯅꯦ ꯍꯥꯏꯁꯦ ꯋꯥꯏ ꯍꯥꯏꯁꯦ
ꯎꯝ ꯑꯥ ꯑꯩꯁꯨ ꯑꯗꯨ ꯇꯧꯔꯒ ꯂꯥꯛꯏꯅꯦ ꯑ ꯊꯥ ꯑꯃ ꯊꯕꯛꯁꯨ ꯇꯧ ꯇꯧꯗꯕꯤꯗ ꯆꯥꯔꯒ ꯇꯨꯝꯃꯒ ꯐꯣꯟ ꯌꯦꯡꯕꯒ
ꯀꯩꯅꯣ ꯋꯥ ꯀꯩ ꯀꯩꯅꯣ ꯍꯪꯉꯛꯑꯣ ꯋꯥꯔꯤ ꯁꯥꯅꯤꯡꯉꯥꯏꯁꯦ ꯈꯪꯉꯦꯅꯦ
ꯎꯝ ꯀꯔꯤ ꯍꯪꯗꯣꯏꯅꯣ
ꯅꯪꯗꯤ ꯀꯔꯤ ꯀꯔꯤ ꯍꯥꯏꯅ ꯑ ꯅꯪ ꯀꯔꯤ ꯀꯔꯤꯣ ꯅꯒꯦ ꯅꯪꯗꯦ
ꯑꯩ ꯍꯧꯁꯤꯛꯈꯥꯏꯁꯤꯗꯩ ꯇꯨꯝꯃꯒ ꯆꯥꯗꯕ ꯂꯩꯌꯦꯦꯅ
ꯑꯇꯣꯞꯄꯗꯤ ꯑꯇꯣꯞꯄꯁꯨ ꯇꯧꯔꯝꯕ ꯌꯥꯏꯗꯅ ꯑꯗꯨ ꯈꯥꯟꯛꯇꯅꯤ ꯑꯣꯏꯔꯝꯃꯣꯏ
ꯇ꯭ꯔꯦꯅꯤꯡ ꯇ꯭ꯔꯦꯅꯤꯡ ꯈꯔ ꯈꯔ ꯇꯧꯏꯤ
ꯑꯥ
ꯑꯗꯨꯕꯨꯉꯥꯏ
ꯑꯥ ꯎꯝ ꯅꯆꯤꯟꯅꯥꯎ ꯅꯆꯤꯟꯅꯅꯥꯎ ꯀꯌꯥ ꯁꯨꯒꯦ
ꯑꯅꯤ
ꯑꯅꯤ ꯈꯛꯇ ꯌꯥꯝꯗꯦꯍꯦ
ꯌꯥꯝꯃꯅꯤꯍꯦ
ꯌꯥꯝꯅꯤ ꯑꯅꯤ ꯑꯅꯤꯕꯨ ꯌꯥꯝꯕ꯭ꯔꯅꯦ ꯑꯩꯈꯣꯏꯗꯤ ꯃꯉꯥꯅꯦ
ꯅꯣꯏ ꯅꯣꯏ ꯅꯣꯏ
ꯃꯉꯥꯅꯦ ꯑꯩꯈꯣꯏꯗꯤ
ꯑꯩꯈꯣꯏ ꯃꯉꯥꯒꯤꯅ ꯌꯥꯝꯗꯕ ꯅꯣꯏ ꯑꯅꯤꯒꯤꯅ ꯌꯥꯝꯕ
ꯍꯣꯏ
ꯍꯝ ꯎꯝ
ꯅꯨꯄꯤꯅ ꯅꯥꯛꯇ꯭ꯔꯣ ꯅꯨꯄꯥ ꯀꯌꯥꯅꯣ ꯅꯨꯄꯤ ꯀꯌꯥꯅꯣ
ꯅꯨꯄꯤ ꯑꯅꯤ ꯑꯦꯅꯩ ꯅꯨꯄꯤ ꯑꯍꯨꯝ ꯅꯨꯄꯥ ꯑꯅꯤ
ꯅꯪꯅ ꯀꯌꯥ ꯁꯨꯕ
ꯑꯩꯅ ꯈ꯭ꯋꯥꯏꯗꯒꯤ ꯍꯟꯕ ꯑꯍꯟ ꯈ꯭ꯋꯥꯏꯗꯒꯤ ꯑꯍꯟ
ꯑꯣ ꯈꯋꯥꯏꯗꯩ ꯑꯍꯟ ꯅꯪꯅ
ꯑꯥ ꯐꯥꯏꯗꯒꯤ ꯑꯍꯟꯅꯦ
ꯑꯩꯩꯅ ꯍꯥꯏ ꯆꯨꯝꯃꯤ ꯅꯪ ꯍꯟꯔꯨꯔꯦ ꯍꯥꯏꯗꯣ
ꯍꯣꯏ ꯍꯅꯨꯔꯦ ꯈ꯭ꯋꯥꯏꯗꯒꯤ
ꯑꯗꯨꯅꯦ
ꯍꯟꯅꯨꯔꯦ ꯍꯥꯏꯕ ꯇꯥꯔꯦ ꯁꯤ ꯊꯕꯛ ꯃꯐꯝꯗꯁꯨ ꯑꯩꯅ ꯈ꯭ꯋꯥꯏꯗꯒꯤ ꯑꯍꯟꯅꯤ ꯈ꯭ꯋꯥꯏꯗꯒꯤ ꯃꯣꯏ ꯑꯁꯤꯗꯒꯤꯁꯦ ꯌꯦꯡꯕꯗꯩꯗꯤ ꯑꯍꯟ ꯌꯥꯝꯅ ꯎꯕ ꯆꯍꯤꯗꯤ ꯂꯩꯇꯕ ꯑꯩꯒꯤ ꯆꯍꯤ ꯌꯥꯗꯦ ꯃꯣꯏꯁꯦ ꯉꯛ ꯉꯛꯇꯕ ꯉꯝꯗꯕꯅꯦ ꯃꯣꯏꯗꯤ ꯃꯣꯏꯗꯒꯤꯁꯨ ꯌꯥꯝꯅ ꯑ ꯍꯧꯖꯤꯛꯁꯦ ꯇ꯭ꯋꯦꯟꯇꯤ ꯁꯤꯛꯁ ꯁꯨꯗꯧꯔꯦꯕ
ꯑꯥꯎ
ꯎ
ꯌꯥꯝꯗꯦꯍꯦ ꯀꯅꯥꯅ ꯍꯥꯏꯅꯣ
ꯑꯩ ꯆꯍꯤ ꯍꯪꯀꯥꯟꯗ ꯇ꯭ꯋꯦꯟꯇꯤ ꯁꯤꯛꯁ ꯁꯨꯗꯧꯔꯦ ꯍꯥꯏꯕꯗꯣ ꯃꯣꯏꯁꯦ ꯉꯛꯈ꯭ꯔꯖꯥꯠꯅꯤ
ꯌꯥꯝꯗꯦꯍꯦ ꯏꯁ ꯀꯅꯥꯅ ꯃꯣꯏ ꯃꯣꯏꯍꯥꯢꯖꯤꯟꯂꯤꯅꯤ ꯃꯣꯏꯅ
ꯑꯥ ꯃꯣꯏꯒꯤꯁꯦ ꯇ꯭ꯋꯦꯟꯇꯤ ꯇꯨ ꯇ꯭ꯋꯦꯟꯇꯤ ꯊ꯭ꯔꯤ ꯑꯁꯤ ꯉꯥꯛꯇꯅꯦ ꯑꯩꯅ ꯂꯣꯏꯅ ꯑꯩꯅꯤꯡ ꯈ꯭ꯋꯥꯏꯗꯒꯤ ꯍꯜꯂꯦꯕ ꯑꯗꯨꯒꯤ ꯌꯦꯡꯕꯗ ꯀꯥꯟ ꯌꯦꯡꯕ ꯀꯥꯟꯁꯤꯗꯤ ꯑ ꯆꯍꯤ ꯀꯨꯟꯊ꯭ꯔꯥ ꯆꯍꯤ ꯇ꯭ꯋꯦꯟꯇꯤ ꯅꯥꯏꯟ ꯑꯁꯤꯀꯣ ꯑꯗꯨ ꯑꯗꯨꯃꯥꯏꯅ ꯎꯑꯦ ꯃꯣꯏꯒꯤ ꯃꯁꯛꯁꯤꯡꯗꯣ
ꯍꯣꯏ ꯑꯗꯨꯗꯤ ꯐꯔꯦ ꯀꯣꯟꯅ ꯑꯃꯨꯛ ꯁꯥꯟꯅꯔꯁꯦ ꯃꯪ ꯐꯔꯁꯦ
ꯑꯣꯏ ꯑꯧ ꯑꯧ
ꯊꯝꯕꯣ